ꯍꯜꯂꯣ
ꯇꯥꯏꯌꯦꯦ ꯇꯥꯏꯌꯦꯦ ꯇꯥꯕ꯭ꯔꯣ ꯅꯪꯗꯤ
ꯇꯥꯏꯌꯦ
ꯀꯩꯗꯧꯔꯒꯦꯅꯦ ꯅꯪꯅ ꯐꯣꯟ ꯇꯧꯔꯛꯏꯁꯤꯕꯣ ꯅꯨꯃꯤꯗꯥꯡ ꯋꯥꯏꯔꯝꯁꯤꯗ
ꯑꯣ ꯅꯪ ꯅꯥꯏ ꯍꯥꯏꯕꯗꯨꯗ ꯀꯃꯥꯏꯅ ꯇꯧꯔꯒꯦꯅ ꯍꯪꯉꯛꯄꯅꯤ ꯀꯩ ꯑꯣꯏꯅ ꯉꯝꯗ꯭ꯔꯤꯅꯣ
ꯑꯩ ꯏꯁꯥ ꯅꯥꯕꯒꯤ ꯑꯣꯏꯔꯦ ꯅꯪꯅ ꯅꯤꯡꯁꯤꯡꯕꯤꯔꯛꯏꯁꯦ ꯅꯣꯡꯒꯨ ꯅꯨꯡꯁꯤꯗ ꯅꯪ ꯈꯛꯇꯅꯤ ꯑꯩꯒꯤ ꯑꯅꯥꯕ ꯍꯪꯕꯤꯔꯛꯏꯁꯤꯕꯣ ꯀꯅꯥꯅ ꯍꯥꯏꯔꯛꯏꯅꯣ ꯅꯪꯉꯣꯟꯗ ꯑꯩ ꯅꯥꯏ ꯍꯥꯏꯕꯕꯣ
ꯅꯍꯥꯟ ꯅꯣꯏ ꯅꯅꯥꯎꯕꯤꯅ ꯍꯥꯏꯔꯛꯄꯅꯤꯅꯦ ꯑꯩꯁꯨ ꯅꯍꯥꯟꯈꯩ ꯋꯥꯔꯤ ꯁꯥꯟꯅꯒꯦ ꯇꯧꯕꯗꯣ ꯁꯨꯁꯪ ꯁꯪꯗꯕ ꯑꯗꯨꯗ ꯅꯥꯏꯌꯦꯅ ꯍꯥꯏꯔꯛꯂꯨꯗ ꯑꯩꯁꯨ ꯐꯣꯟ ꯇꯧꯍꯧꯗ꯭ꯔꯗꯤ ꯅꯨꯡꯉꯥꯏꯇ꯭ꯔꯦꯅ ꯇꯧꯔꯛꯏꯅꯤꯅꯦ
ꯍꯣꯏꯌꯦ ꯐꯩꯌꯦ ꯃꯔꯛ ꯃꯔꯛ ꯑꯗꯨꯃꯥꯏꯅ ꯅꯤꯡꯁꯤꯡꯕꯤꯔꯛꯑꯒ ꯏꯃꯥꯟꯅꯕꯤ ꯑꯃ ꯂꯩ ꯍꯥꯏꯔꯒ ꯍꯥꯏꯕꯤꯔꯛꯏꯗꯣ ꯌꯥ ꯐꯔꯕꯅꯦ ꯀꯩꯁꯨ ꯀꯩꯅꯣ ꯇꯧꯕꯗꯤ ꯅꯠꯇꯦꯗ ꯅꯥꯕꯗꯣ ꯅꯍꯥꯟꯁꯦ ꯑꯩꯁꯦ ꯎꯌꯦꯟ ꯆꯥꯁꯤꯜꯂꯨꯕ ꯑꯗꯨꯗ ꯍꯧꯖꯤꯛꯇꯤ ꯍꯧꯖꯤꯛꯇꯤ ꯅꯣꯡꯖꯨꯊꯥ ꯃꯇꯝꯅꯤꯅ ꯎꯌꯦꯟꯁꯨ ꯈꯔ ꯊꯣꯛꯏꯗꯅ ꯑꯗꯨꯗ ꯅꯍꯥꯟ ꯀꯩꯊꯦꯜꯗꯒꯤ ꯀꯩꯊꯦꯜꯗꯒꯤ ꯌꯣꯟꯕ ꯎꯌꯦꯟꯗꯣ ꯑꯗꯨ ꯆꯥꯁꯤꯜꯂꯨꯕꯗꯒꯤ ꯑꯩꯁꯦ ꯏꯁꯥꯁꯦ ꯀꯩꯅꯣ ꯇꯧꯋꯦꯕ ꯑꯩꯁꯦ ꯅꯨꯡꯊꯤꯤꯟꯗꯨꯗꯁꯨ ꯑꯩꯁꯦ ꯊꯔꯣꯏꯁꯦ ꯆꯥꯁꯤꯜꯂꯨꯔꯕ ꯊꯔꯣꯏꯁꯤꯒ ꯎꯌꯦꯟꯒꯁꯦ ꯑꯁꯨꯃꯥꯏꯅ ꯆꯥꯁꯤꯟꯕꯁꯦ ꯌꯥꯗꯕ ꯃꯥꯜꯂꯦꯕ ꯑꯩꯗꯤ ꯈꯪꯗꯗꯅ ꯑꯗꯨꯃꯥꯏꯅ ꯆꯥꯁꯤꯜꯂꯨꯔꯦ ꯆꯥꯁꯤꯜꯂꯨꯕꯗꯒꯤꯗꯤ ꯅꯨꯃꯤꯗꯥꯡꯁꯤꯗ ꯍꯦꯛꯇ ꯑꯩꯁꯦ ꯑꯌꯤꯡꯁꯤ ꯇꯨꯝꯕ ꯉꯝꯗꯕꯤꯗ ꯑꯩꯁꯦ ꯑꯣꯕꯒ ꯇꯣꯏꯂꯦꯠ ꯆꯪꯕꯒ ꯑꯗꯨꯃꯥꯏꯅ ꯇꯧꯔꯦ ꯑꯩꯁꯦ ꯑꯁ ꯑꯩꯁꯦ ꯀꯔꯤꯅꯣ ꯇꯧꯔꯤꯁꯦꯅ ꯈꯜꯂꯦ ꯑꯗꯩ ꯏꯁ ꯏꯁꯥꯁꯤꯗ ꯅꯨꯡꯉꯥꯏꯇꯕ ꯍꯦꯛꯇ ꯃꯊꯛ ꯃꯈꯥ ꯄꯨꯛꯀꯥꯁꯤ ꯑꯩꯈꯣꯏꯒꯤ ꯆꯥꯛꯄꯒꯤ ꯇꯥꯏꯞꯇ ꯑꯗꯨꯃꯥꯏꯅ ꯇꯧꯔꯒ ꯇꯧꯔꯦ ꯑꯗꯒꯤꯗꯤ ꯑꯁ ꯍꯥꯏꯕꯗ ꯊꯥꯖꯔꯣꯏ ꯅꯪ ꯑꯩ ꯑꯩ ꯅꯨꯃꯤꯠꯇꯨ ꯁꯤꯔꯝꯗꯣꯔꯅ ꯑꯗꯨꯃꯥꯏꯅ ꯈꯜꯂꯕꯅꯤ ꯇꯧꯔꯤꯁꯦ ꯑꯗꯒꯤꯗꯤ ꯅꯨꯃꯤꯗꯥꯡꯗꯨꯗ ꯑꯍꯤꯡꯗꯨꯗ ꯈꯨꯗꯛꯇ ꯑꯁꯨꯃꯥꯏꯅ ꯍꯟꯖꯤꯟ ꯍꯟꯖꯤꯟ ꯍꯟꯖꯤꯟ ꯇꯧꯔꯧꯕꯗ ꯏꯁꯥꯥꯁꯦ ꯌꯥꯝ ꯅꯨꯡꯉꯥꯏꯇꯕꯗꯒꯤ ꯁꯤꯗꯤ ꯍꯣꯁꯄꯤꯇꯥꯜꯗ ꯆꯠꯇ꯭ꯔꯗꯤ ꯌꯥꯔꯔꯣꯏ ꯇꯧꯔꯒ ꯑꯩꯈꯣꯏ ꯒꯥꯔꯤꯗꯨ ꯇꯧꯔꯒ ꯑꯍꯤꯡꯗꯨꯗ ꯑꯩꯈꯣꯏ ꯀꯩꯅꯣꯒꯤ ꯑꯩꯈꯣꯏ ꯀꯩꯅꯣ ꯃꯇꯥꯏꯒꯤ ꯑꯩꯈꯣꯏ ꯑꯩꯈꯣꯏ ꯈꯨꯟ ꯆꯪꯉꯛꯄꯒꯤꯗ ꯂꯩꯕ ꯍꯣꯁꯄꯤꯇꯥꯜꯗꯣ ꯑꯗꯨꯏꯗꯨꯗ ꯄꯨꯈꯠꯂꯦ ꯄꯨꯈꯠꯂꯒ ꯃꯣꯏ ꯏꯃꯥꯔꯖꯦꯟꯁꯤꯗ ꯄꯨꯈꯠꯂꯒ ꯑꯗꯨꯃꯥꯏꯅ ꯇꯧꯔꯒꯅꯦ ꯗꯥꯛꯇꯔꯅ ꯗ꯭ꯔꯤꯞ ꯀꯩꯀꯩ ꯌꯥꯜꯂꯒ ꯑꯩꯗꯣ ꯄꯨꯂꯞ ꯑꯩ ꯆꯥꯕꯗꯣ ꯑꯗꯨꯃꯥꯏꯅ ꯍꯥꯏꯗꯤ ꯌꯦꯍꯧꯕ ꯍꯥꯏꯗꯣ ꯆꯥꯕꯗ ꯍꯥꯏꯗꯣ ꯑꯗꯨꯃꯥꯏꯅ ꯑꯣꯏꯔꯝꯃꯦ ꯑꯗꯨꯗꯒꯤꯗꯤ ꯗꯥꯛꯇꯔꯅ ꯄꯨꯂꯞ ꯇꯧꯔꯒ ꯑꯩꯗꯣ ꯇꯦꯡꯊꯣꯛꯍꯜꯂꯦ ꯃꯣꯏꯒꯤ ꯍꯤꯗꯥꯛ ꯀꯔꯤ ꯀꯔꯤ ꯀꯩ ꯃꯈꯩꯗꯣ ꯍꯥꯞꯄꯒ ꯑꯗꯩ ꯇꯦꯡꯊꯣꯛꯍꯜꯂꯒ ꯍꯤꯗꯥꯛ ꯒꯨꯂꯤ ꯊꯥꯔꯦ ꯃꯣꯏꯅ ꯑꯗꯒꯤꯗꯤ ꯗ꯭ꯔꯤꯞ ꯌꯥꯟꯗꯕ ꯈꯣꯠ ꯇ ꯇꯧꯔꯒ ꯑꯩꯗꯣ ꯑꯗꯨꯀꯥꯟꯗ ꯈꯛꯇꯪ ꯏꯁꯥꯗꯣ ꯀꯩꯅꯣ ꯇꯧꯕꯗꯣ ꯈꯔ ꯈꯔ ꯑꯗꯨꯃꯥꯏꯅ ꯐꯔꯛꯑꯦ ꯑꯗꯣ ꯑꯍꯥꯟꯕꯗ ꯑꯗꯨ ꯍꯤꯗꯥꯛ ꯊꯥꯕꯗꯨꯁꯨ ꯑꯍꯥꯟꯕ ꯍꯤꯗꯥꯛ ꯊꯥꯕꯗꯨꯗꯅ ꯌꯥꯗꯗꯅ ꯑꯅꯤ ꯑꯃꯨꯛ ꯍ ꯑꯅꯤꯔꯛ ꯑꯃꯨꯛ ꯍꯤꯗꯥꯛꯇꯨ ꯊꯥꯖꯤꯜꯂꯒ ꯑꯗꯨꯃꯥꯏꯅ ꯇꯧꯔꯤꯅꯦ ꯗꯥꯛꯇꯔꯗ ꯄꯨꯈꯠꯂꯝꯗ꯭ꯔꯗꯤ ꯑꯩ ꯑꯗꯨꯏ ꯅꯨꯃꯤꯠꯇꯨ ꯀꯔꯤ ꯐꯤꯕꯝ ꯇꯥꯔꯝꯗꯣꯅꯣ ꯑꯗꯨꯃꯥꯏꯅ ꯈꯪꯗꯦ ꯇꯧꯔꯤꯁꯦ ꯑꯗꯨꯅꯤ ꯅꯪꯁꯨꯅꯦ ꯀꯩꯅꯣꯗ ꯀꯩꯊꯦꯜꯗ ꯌꯣꯜꯂꯤ ꯍꯥꯏꯗꯅꯅꯦ ꯍꯧꯖꯤꯛ ꯃꯇꯝꯗ ꯆꯦꯡꯒꯨꯝꯒꯥꯁꯦ ꯄꯪꯆꯥ ꯆꯥꯗꯅ ꯑꯗꯨꯃꯥꯏꯅ ꯇꯧꯔꯨꯅꯨꯀꯣ ꯑꯩꯒꯤ ꯑꯩꯒꯤ ꯇꯧꯔꯤꯗꯣ
ꯍꯣꯏꯑ ꯍꯧꯖꯤꯛꯀꯥꯟꯗꯤ ꯄꯪꯆꯣꯡꯗ ꯆꯣꯡꯉꯕꯅꯤꯅ ꯆꯥꯕ ꯌꯥꯗꯕꯁꯨ ꯃꯤꯗꯤ ꯄꯪꯍꯦꯛꯇ ꯍꯦꯛꯑꯒ ꯌꯣꯟꯅꯔꯦ ꯑꯁ ꯅꯪ ꯍꯣꯁꯄꯤꯇꯥꯜꯗ ꯆꯠꯍꯧꯔꯤꯗꯣ ꯐꯔꯕꯅꯤ ꯈꯔꯗꯤ ꯐꯔꯕꯣ ꯍꯧꯖꯤꯛꯁꯦ ꯀꯃꯥꯏꯅ ꯇꯧꯔꯤꯒꯦ ꯅꯁꯥ ꯅꯨꯡꯉꯥꯏꯇꯕ ꯂꯩꯔꯤꯕꯣ ꯀꯩ ꯀꯩ
ꯏꯁ ꯁꯅꯨꯡꯋꯥꯥꯏ ꯚꯖ ꯍꯧꯖꯤꯛꯁꯨ ꯏꯁꯥꯁꯤ ꯑꯗꯨꯝ ꯀꯩꯅꯣ ꯇꯧꯗꯦ ꯆꯥꯅꯤꯡ ꯊꯛꯅꯤꯡꯕ ꯐꯥꯎꯗꯦ ꯑꯗꯨꯒ ꯄꯨꯛꯁꯤꯁꯨꯅꯦ ꯅꯨꯡꯉꯥꯏꯇꯦ ꯍꯧꯖꯤꯛ ꯑꯩꯅ ꯆꯥꯅꯤꯡꯉꯤꯁꯦ ꯆꯝꯐꯨꯠ ꯑꯆꯝꯕ ꯁꯤ ꯈꯛꯇꯅꯦ ꯑꯩꯅ ꯍꯧꯖꯤꯛ ꯆꯥꯔꯤꯁꯦ ꯑꯩ ꯊꯥꯎ ꯉꯧꯕꯁꯨ ꯆꯥꯅꯤꯡꯗꯦ ꯑꯗꯨꯒꯅꯦ ꯏꯁꯥꯁꯤꯗꯅꯦ ꯅꯍꯥꯟ ꯇꯧꯕ ꯑꯗꯨ ꯁꯨꯝ ꯅꯤꯡꯁꯤꯡ ꯅꯤꯡꯁꯤꯡꯉꯒꯅꯦ ꯏꯁꯥꯗ ꯌꯥꯝꯅ ꯅꯨꯡꯉꯥꯏꯇꯕꯗꯣ ꯑꯗꯨꯃꯥꯏꯅ ꯇꯧꯔꯒ ꯂꯩꯔꯦ ꯇꯧꯔꯤꯁꯦ ꯑꯗꯨꯅ ꯍꯧꯖꯤꯛꯁꯨ ꯑꯩ ꯆꯥꯕꯁꯦ ꯑꯗꯨꯝ ꯍꯧꯖꯤꯛꯁꯨ ꯒꯨꯂꯤ ꯈꯔ ꯈꯔ ꯆꯥꯔꯦꯕ ꯍꯥꯏꯗꯤ ꯅꯍꯥꯟ ꯆꯥꯛꯈꯥꯎꯗ ꯀꯩꯗ ꯄꯥꯟꯈꯤꯕꯁꯤꯡꯗꯣ ꯑꯗꯨꯏꯗꯨꯅ ꯁꯨꯝ ꯍꯧꯖꯤꯛ ꯐꯥꯎꯕ ꯆꯥꯋꯣ ꯈꯣꯠꯀꯣ ꯍꯤꯗꯥꯛꯇꯨ ꯆꯥꯔꯤꯈꯣ ꯍꯥꯏꯕꯗ ꯊꯥ ꯑꯃ ꯆꯥꯊꯣꯛꯑꯣ ꯍꯥꯏꯔꯛꯄꯗꯨꯗꯒꯤ ꯑꯩꯁꯦ ꯊꯥ ꯑꯃꯗꯤ ꯐꯥꯗ꯭ꯔꯤꯕꯅꯤꯅ ꯑꯗꯨꯃꯥꯏꯅ ꯊꯥ ꯑꯃꯗꯤ ꯒꯨꯂꯤꯗꯣ ꯃꯣꯏꯒꯤ ꯀꯩꯅꯣꯗꯨꯃꯗꯤ ꯁꯨꯅ ꯑꯗꯨꯃꯥꯏꯅ ꯆꯥꯔꯒꯦꯅ ꯍꯥꯏꯔꯒ ꯑꯩꯗꯣ ꯍꯧꯖꯤꯛꯁꯨ ꯍꯤꯗꯥꯛꯇꯨ ꯆꯥꯔꯤ ꯑꯗꯣ ꯍꯧꯖꯤꯛꯁꯨ ꯑꯩ ꯊꯕꯛ ꯀꯩꯀꯥ ꯆꯠꯄ ꯈꯣꯠꯄ ꯑꯝꯇ ꯍꯧꯗ꯭ꯔꯤꯗꯦ ꯇꯧꯔꯤꯁꯦ ꯑꯗꯨꯗꯨꯅ ꯑꯩꯅ ꯊꯔꯣꯏꯗꯣ ꯆꯥꯁꯤꯜꯂꯝꯈ꯭ꯔꯗꯤ ꯐꯗꯧꯕ ꯏꯃꯨꯡꯒꯤ ꯃꯤ ꯑꯇꯩꯈꯩꯗꯤ ꯇꯧꯗꯦꯕ ꯑꯩ ꯏꯊꯟ ꯈꯛꯇꯅꯦꯕ ꯇꯧꯔꯤꯁꯦ ꯑꯗꯣ ꯑꯩꯅ ꯊꯔꯣꯏꯒ ꯆꯥꯁꯤꯜꯂꯨꯕꯗꯨꯗ ꯑꯗꯒꯤ ꯀꯩꯅꯣꯗꯨꯁꯨ ꯀꯩꯅꯣꯗꯣ ꯑꯩꯈꯣꯏꯕꯕꯥ ꯑꯗꯨꯁꯨ ꯃꯈꯣꯡ ꯈꯤꯇꯪꯗꯤ ꯍꯥꯝꯃꯦ ꯃꯥꯁꯨ ꯑꯗꯨꯅ ꯆꯦꯟꯒꯨꯝꯗꯣ ꯃꯣꯏꯅ ꯀꯩꯊꯦꯜꯗꯒꯤ ꯈꯪꯗꯗꯅ ꯑꯗꯨꯃꯥꯏꯅ ꯂꯩꯔꯛꯄꯅꯦ ꯍꯥꯎꯋꯤ ꯍꯥꯎꯋꯦꯅ ꯃꯌꯥꯝꯁꯨ ꯆꯥꯟꯅꯕꯗ ꯇꯧꯕꯗꯨꯗꯒꯤ ꯑꯗꯨꯃꯥꯏꯅ ꯇꯧꯔꯤꯅꯦꯅ ꯇꯧꯔꯤꯛꯁꯦ ꯑꯗꯨꯗꯨꯅ ꯑꯁ ꯈꯪꯗꯦ ꯑꯗꯨꯒꯤ ꯐꯤꯕꯝꯗꯣ ꯃꯤ ꯐꯅꯌꯥꯝ ꯈꯛ ꯀꯩꯅꯣ ꯇꯧꯅꯔꯝꯃꯦ ꯄꯥꯎꯗꯤ ꯐꯅꯌꯥꯝ ꯇꯥꯟꯅꯔꯝꯃꯦ ꯑꯩꯈꯣꯏ ꯃꯥꯗꯁꯨ ꯑꯩꯈꯣꯏ ꯑꯩꯈꯣꯏ ꯏꯅꯥꯎꯄꯤꯗꯁꯨ ꯍꯪꯉꯛꯏ ꯍꯥꯏꯌꯦꯅ ꯁꯤ ꯑꯗꯨ ꯅ ꯍꯥꯟꯅ ꯁꯨꯃꯥꯏꯅ ꯍꯣꯁꯄꯤꯇꯥꯜꯗ ꯄꯨꯈꯠꯂꯤ ꯈꯣꯠꯂꯤ ꯍꯥꯏ ꯀꯃꯥꯏꯅ ꯇꯧꯔꯤꯅꯣ ꯑꯗꯨꯕꯨ ꯈꯣꯠꯂꯤ ꯍꯥꯏ ꯄꯨꯔꯥ ꯁꯤꯔꯨꯕꯗꯒꯤ ꯍꯜꯂꯛꯑꯒ ꯆꯞ ꯃꯥꯟꯅꯕꯅꯦꯅꯤ ꯑꯩ ꯇꯧꯔꯤꯛꯏꯗ ꯌꯥꯝ ꯋꯥꯕ ꯑꯗꯨ ꯌꯥꯝ ꯁꯥꯊꯤꯅ ꯇꯧꯕ ꯑꯝꯇꯕꯨ ꯊꯦꯡꯅꯗ꯭ꯔꯤ ꯍꯥꯏꯇꯥꯥꯔꯦ ꯇꯧꯔꯤꯁꯦ ꯑꯗꯨꯅ ꯑꯩ ꯑꯩ ꯄꯨꯟꯁꯤꯒꯤ ꯎꯌꯦꯟ ꯆꯥꯖꯔꯔꯣꯏꯅ ꯈꯟꯈ꯭ꯔꯕꯅꯤ ꯇꯧꯔꯤꯁꯦ ꯑꯗꯨ ꯀꯩꯅꯣ ꯇꯧꯋꯤ ꯅꯣꯏꯒꯤꯁꯨ ꯎꯌꯦꯟ ꯊꯥꯕ꯭ꯔꯥ ꯀꯩꯅꯣ ꯈꯔ ꯑꯗꯨꯃꯥꯏꯅ ꯅꯍꯥꯟꯋꯥꯏ ꯇꯧꯗ ꯍꯥꯏꯅꯦ ꯍꯧꯖꯤꯛꯀꯥꯟꯗꯤ ꯇꯧꯔꯤꯕ ꯀꯃꯥꯏꯅ ꯇꯧꯒꯦ ꯅꯣꯏꯗꯤ
ꯑꯩꯈꯣꯏꯒꯤ ꯍꯣꯏ ꯊꯥꯏ ꯎꯌꯦꯟ ꯈꯔ ꯑꯩꯈꯣꯏ ꯕꯥꯅ ꯌꯨꯝꯗ ꯁꯦꯝꯃꯒ ꯆꯔꯨ ꯀꯩꯀꯩ ꯇꯧꯔꯒ ꯑ ꯆꯥꯕ ꯌꯥꯗ꯭ꯔꯤꯗ ꯑꯗꯨꯗꯤ ꯍꯌꯦꯡ ꯆꯥꯕ ꯌꯥꯔꯀꯥꯟꯗ ꯍꯦꯛꯑꯒ ꯄꯨꯔꯛꯀꯦ
ꯅꯠꯇꯦ ꯅꯠꯇꯦ ꯆꯥꯕꯒꯤ ꯅꯠꯇꯦꯗ ꯁꯨꯝ ꯅꯣꯏꯒꯤꯁꯨ ꯅꯍꯥꯟꯋꯥꯏ ꯇꯧꯋꯦꯅ ꯍꯥꯏꯔ ꯇꯥꯈꯤꯕ ꯑꯗꯨꯏꯗꯨꯒꯤ ꯁꯨꯝ ꯍꯪꯉꯛꯏꯅꯤꯗ ꯏꯕꯥꯅꯤ ꯁꯨꯝ ꯆꯦꯡꯒꯨꯝꯒꯤ ꯎꯌꯦꯟꯒꯤ ꯋꯥꯔꯤ ꯁꯥꯟꯅꯕꯁꯤꯗ ꯁꯨꯝ ꯅꯤꯡꯁꯤꯡꯉꯛꯇꯅ
ꯍꯣꯏ ꯍꯣꯏ ꯑꯗꯣ ꯅꯪ ꯅꯥꯕ ꯐꯔꯀꯥꯟꯗ ꯑꯗꯨꯝ ꯂꯥꯛꯀꯦ ꯑꯩ ꯄꯨꯔꯒ
ꯌꯥꯔꯦꯗ ꯂꯥꯛꯇ꯭ꯔꯁꯨ ꯑꯩ ꯆꯥꯔꯔꯣꯏꯅ ꯈꯜꯂꯕꯅꯤ ꯍꯥꯏꯗꯤ ꯅꯣꯏꯒꯤꯗꯨ ꯊꯥꯖꯗꯦ ꯍꯥꯏꯕꯒꯤꯗꯤ ꯅꯠꯇꯕ ꯅꯍꯥꯟ ꯇꯧꯈꯤꯕꯗꯨꯗꯒꯤ ꯑꯗꯨꯕꯨꯗꯤ ꯌꯨꯝꯗ ꯊꯥꯕ ꯑꯗꯨꯃꯥꯏꯅ ꯃꯔꯨꯅ ꯊꯥꯕꯗꯨꯕꯨꯗꯤ ꯀꯩꯁꯨ ꯀꯥꯏꯗꯦ ꯑꯗꯨ ꯆꯤꯡꯗ ꯍꯧꯕ ꯑꯗꯒꯤ ꯑꯩꯈꯣꯏꯒꯤ ꯃꯁꯟꯗ ꯆꯣꯡꯖꯔꯛꯄ ꯄ ꯍꯥꯏꯇꯥꯔꯦ ꯑꯗꯨꯃꯥꯏꯅ ꯇꯧꯕꯁꯤꯗꯤ ꯃꯁꯛ ꯈꯪꯗ꯭ꯔꯦꯗꯤ ꯑꯩ ꯆꯥꯔꯔꯣꯏꯅ ꯑꯗꯨꯃꯥꯏꯅ ꯈꯜꯂꯦ ꯇꯧꯔꯤꯁꯦ ꯅꯣꯏꯒꯤꯗꯨꯕꯨꯗꯤ ꯅꯣꯏ ꯐꯖꯅ ꯁꯦꯕꯥ ꯇꯧꯔꯒ ꯃꯔꯨ ꯀꯔꯤ ꯀꯔꯤ ꯍꯨꯜꯂꯒ ꯇꯧꯕꯅꯤꯅ ꯀꯩꯁꯨ ꯀꯩꯁꯨ ꯀꯤꯅꯕꯕꯨꯗꯤ ꯂꯩꯇꯦ ꯇꯧꯔꯤꯁꯦ ꯑꯗꯨ ꯅꯪ ꯊꯕꯛ ꯏ ꯊꯕꯛ ꯇꯧꯔꯤꯔꯣ ꯆꯥꯛ ꯏꯟꯁꯥꯡ ꯊꯣꯡꯉꯕ꯭ꯔꯣ ꯅꯪꯗꯤ
ꯆꯥꯛ ꯏꯖꯥꯟ ꯊꯣꯡꯗ꯭ꯔꯤꯗ ꯁꯨꯝ ꯂꯩꯔꯝꯕꯅꯦ
ꯑꯣ ꯆꯥꯛꯇꯤ ꯄꯨꯡ ꯀꯌꯥꯗ ꯊꯣꯡꯗꯣꯔꯤꯕ ꯅꯪꯗꯤ ꯊꯦꯡꯗ꯭ꯔꯤꯕꯣ ꯅꯪ ꯍꯧꯖꯤꯛ ꯐꯥꯎꯕ ꯆꯥꯛ ꯊꯣꯡꯗ꯭ꯔꯤ ꯍꯥꯏꯁꯦ
ꯍꯥꯏꯔꯗꯤ ꯊꯣꯡꯒꯗꯧꯅꯦ
ꯃꯩꯒꯤ ꯃꯩꯁꯤꯡꯒꯤꯁꯤꯅꯅꯦ ꯄꯨꯠ ꯄꯥꯠ ꯄꯨꯨꯠ ꯄꯥꯠ ꯇꯧꯕꯒꯅꯦ ꯆꯥꯛꯁꯦ ꯑꯩꯗꯤ ꯉꯟꯇꯥꯅ ꯊꯣꯡꯗꯣꯛꯑꯦ ꯇꯧꯔꯤꯁꯦ ꯉꯔꯥꯡꯁꯨꯅꯦ ꯅꯨꯃꯤꯗꯥꯡ ꯆꯨꯞꯄ ꯑꯃ ꯃꯩ ꯂꯥꯛꯇꯦ ꯑꯗꯨꯗꯨꯅ ꯑꯩꯅꯦ ꯃꯤꯒꯤꯗ ꯆꯠꯂꯒ ꯆꯥꯛ ꯆꯥꯛ ꯇꯧꯔꯤꯁꯦ ꯆꯥꯛꯇ ꯀꯩꯅꯣ ꯇꯧꯗꯗꯅ ꯎꯝ
ꯑꯗꯨꯅꯦ ꯑꯩꯈꯣꯏꯁꯨ ꯉꯔꯥꯡꯗꯒꯤ ꯃꯩ ꯃꯨꯠꯇꯅ ꯍꯧꯖꯤꯛꯇ ꯂꯥꯛꯄꯗ ꯉꯥꯏꯔꯤꯌꯦ ꯐꯣꯟꯒꯁꯦ ꯃꯩ ꯑꯃꯠꯇ ꯌꯥꯎꯗ꯭ꯔ ꯄꯣꯠꯅꯤ ꯕꯦꯇ꯭ꯔꯤꯒ ꯉꯥꯏꯍꯥꯛ ꯂꯩꯔꯒ ꯍꯣꯔꯦꯟꯕꯥꯅꯤ ꯋꯥꯔꯤ ꯁꯥꯟꯅꯕ ꯂꯣꯏꯔꯒ ꯐꯣꯟꯁꯦ ꯆꯥꯔꯖ ꯇꯧꯁꯜꯂꯒꯦ ꯇꯧꯕꯅꯦ ꯅꯪꯉꯣꯟꯗ ꯍꯥꯟꯅ ꯑꯃꯝꯇ ꯅꯥꯏ ꯍꯥꯏꯕꯗꯨꯗ ꯍꯪꯒꯦꯅ ꯍꯪꯉꯛꯏꯕꯅꯦ
ꯑꯗꯨꯅꯦ ꯑꯩꯁꯤꯅꯦ ꯀꯩꯅꯣ ꯇꯧꯋꯦ ꯑꯩꯁꯤ ꯀꯩꯅꯣ ꯅꯥꯕꯁꯤ ꯈꯪꯗꯦꯅ ꯏꯁꯥꯁꯦ ꯍꯧꯖꯤꯛꯁꯨ ꯅꯨꯡ ꯅꯨꯡꯉꯥꯏꯇ꯭ꯔꯦ ꯑꯩꯁꯤ ꯑꯃꯨꯛꯀ ꯗꯥꯛꯇꯔ ꯆꯠꯂꯒ ꯌꯦꯡꯊꯣꯛꯎꯁꯤꯔꯁꯨ ꯑꯗꯨꯃꯥꯏꯅ ꯈꯜꯂꯤꯕꯅꯦ ꯇꯧꯔꯤꯁꯦ ꯍꯥꯏꯗꯤ ꯃꯣꯏꯅꯕꯨꯗꯤ ꯀꯩꯝ ꯇꯧꯗ꯭ꯔꯦꯕꯨꯗꯤ ꯍꯥꯏꯔꯛꯑꯦ ꯑꯗꯨꯑꯣꯏꯁꯨ ꯑꯩ ꯏꯁꯥꯅ ꯁꯨꯝ ꯏꯤꯡ ꯆꯤꯡꯅꯕ ꯑꯣꯏ ꯀꯧꯕ ꯏꯁꯥꯁꯦ ꯑꯩꯈꯣꯏꯒꯤ ꯆꯥꯛꯈꯥꯎꯁꯦ ꯁꯥꯒꯠꯄ ꯈꯣꯠꯄ ꯑꯗꯨꯃꯥꯏꯅ ꯇꯧꯕꯁꯤꯗ ꯑꯩꯁꯦ ꯅꯨꯡꯉꯥꯏꯇꯕꯒꯤ ꯑꯗꯨꯃꯥꯏꯅ ꯌꯦꯡꯊꯣꯛꯁꯤꯔꯥ ꯈꯜꯂꯤꯕꯅꯦ ꯑꯗꯨꯅꯤꯅꯦ ꯇꯧꯔꯤꯁꯦ ꯍꯧꯖꯤꯛ ꯃꯇꯝꯁꯦ ꯃꯐꯝ ꯈꯨꯗꯤꯡꯃꯛ ꯑꯣꯏꯔ ꯃꯥꯜꯂꯦ ꯑꯩꯈꯣꯏꯒꯤ ꯃꯩꯁꯦ ꯅꯨꯡꯉꯥꯏꯇꯦꯕ ꯑꯗꯨꯕꯨꯗꯤ ꯅꯣꯡ ꯏꯁꯤꯡ ꯅꯣꯡ ꯅꯣꯡꯁꯤ ꯇꯧꯕ ꯃꯇꯝꯕꯨꯗꯤ ꯑꯣꯏꯕꯒꯤꯅꯤ ꯇꯧꯔꯤꯁꯦ ꯅꯣꯡꯕꯨ ꯍꯦꯛ ꯇꯥꯔꯗꯤ ꯃꯣꯏꯁꯨ ꯃꯩ ꯃꯨꯊꯠꯂꯤꯗꯅ ꯍꯥꯏꯗꯤ ꯅꯣꯡ ꯇꯥꯔꯒ ꯀꯔꯤ ꯀꯔꯤ ꯇꯧꯅꯤ ꯍꯥꯏꯕꯗꯣ ꯀꯤꯕꯅꯤꯅ ꯑꯗꯨ ꯅꯪꯗꯤ ꯅꯥꯕ ꯌꯦꯛꯄ ꯌꯥꯎꯗꯕ ꯅꯥꯕ ꯌꯦꯛꯄ ꯌꯥꯎꯗꯕ
ꯌꯥꯎꯗꯦ ꯍꯥꯏ ꯑꯩ ꯀꯩꯑꯃꯇ ꯇꯧꯗꯌꯦ ꯅꯣꯏ ꯑꯗꯨꯗꯥꯏꯗꯁꯨ ꯅꯣꯡ ꯀꯟꯅꯁꯨꯨꯔꯤꯕ꯭ꯔꯣ ꯍꯧꯖꯤꯛꯁꯦ
ꯆꯨꯏꯌꯦ ꯆꯨꯏꯌꯦ ꯅꯣꯡꯁꯤ ꯀꯟꯅ ꯆꯨꯏꯌꯦ ꯑꯩꯈꯣꯏꯗꯁꯨ ꯀꯩꯅꯣ ꯇꯧꯋꯤ ꯐ ꯍꯧꯖꯤꯛꯁꯦ ꯍꯧꯖꯤꯛ ꯑꯩꯈꯣꯏꯒꯤ ꯅꯣꯡꯖꯨꯊꯥ ꯂꯥꯛꯄ ꯃꯇꯝꯗ ꯑꯣꯏꯔꯕꯅꯤꯅ ꯃꯐꯝ ꯑꯌꯥꯝꯕꯗ ꯂꯣꯏꯅ ꯅꯣꯡꯁꯤ ꯆꯨꯅꯔ ꯃꯥꯜꯂꯦ ꯑꯩꯈꯣꯏ ꯁ꯭ꯋꯥꯏꯒꯤꯗꯤ ꯂꯣꯛ ꯀꯩꯅꯣꯕꯨ ꯇꯧꯕ ꯍꯧꯅꯔꯦꯗ ꯃꯣꯏꯒꯤ ꯑꯉꯟ ꯐꯧ ꯃꯈꯩꯗꯤ ꯀꯩꯅꯣ ꯇꯧꯕꯕꯨ ꯍꯧꯅꯔꯦꯗ ꯍꯥꯏꯗꯤ ꯑꯩꯈꯣꯏꯒꯤ ꯐꯧ ꯊꯥꯕꯕꯨ ꯍꯧꯅꯔꯦꯗ ꯇꯧꯔꯤꯛꯏꯁꯦ
ꯑꯩꯈꯣꯏ ꯁꯤꯗꯗꯤ ꯅꯣꯡꯗꯤ ꯌꯥꯝꯗꯤ ꯆꯨꯗ꯭ꯔꯦ ꯅꯨꯡꯁꯤꯠꯇꯤ ꯑꯗꯨꯝ ꯁꯤꯠꯂꯝꯃꯦ ꯅꯣꯡ ꯈ ꯈꯔ ꯆꯨꯕ ꯍꯧꯔꯒꯅꯦ ꯍꯦꯛꯇ ꯆꯨꯔꯛꯈꯤꯗꯕ ꯑꯗꯨꯅ ꯁꯥꯕꯁꯤꯅ ꯑꯣꯝꯆꯥꯛꯅꯔꯒ ꯅꯣꯡ ꯃꯪꯉꯒ ꯅꯣꯡꯗꯤ ꯆꯨꯔꯛꯇꯕꯒꯤ ꯇꯧꯕꯗꯣ ꯌꯥꯝ ꯁꯥꯏꯌꯦ ꯑꯗꯨꯅ ꯂꯩꯕ ꯌꯥꯝ ꯅꯨꯡꯉꯥꯏꯇꯦ ꯍꯧꯖꯤꯛ ꯀꯤꯋꯦꯠ ꯋꯦꯗꯔꯁꯦ
ꯑꯩꯈꯣꯏꯁꯨꯅꯦ ꯅꯍꯥꯟꯅꯦ ꯅꯨꯃꯤꯠ ꯍꯨꯝꯅꯤꯃꯨꯛꯀꯤ ꯃꯃꯥꯡꯁꯤꯗ ꯑꯗꯨꯒꯤꯅꯤ ꯌꯥꯝꯝ ꯆꯥꯛꯅꯔꯒ ꯂꯩꯐꯝ ꯆꯥꯐꯝ ꯈꯪꯗꯕꯁꯦ ꯁꯨꯃꯥꯏꯅ ꯇꯧꯔꯝꯃꯤ ꯑꯩꯗꯤ ꯐꯃꯨꯡꯗ ꯐꯥꯎꯕ ꯇꯨꯝꯅꯤꯡꯗ꯭ꯔꯕꯅꯤ ꯇꯧꯔꯤꯁꯦ ꯑꯩꯗꯤ ꯃꯈꯥꯒꯤ ꯑꯩꯈꯣꯏꯒꯤ ꯀ ꯃꯈꯥ ꯂꯩꯕꯥꯛꯇ ꯑꯣꯏꯅ ꯇꯨꯝꯃꯁꯤꯔꯥꯟꯅ ꯑꯗꯨꯃꯥꯏꯅ ꯇꯧꯔꯔꯕꯅꯤ ꯁꯦꯡ ꯇꯛꯅ ꯇꯩꯊꯣꯛꯑꯒꯕ ꯑꯗꯨꯗ ꯑꯣꯏꯅ ꯇꯨꯝꯃꯁꯤꯔꯅ ꯃꯤ ꯇꯨꯝꯅꯕꯁꯨ ꯌꯥꯎꯔꯕꯅꯤ ꯑꯗꯨꯃꯥꯏꯅ ꯇꯧꯔꯤꯁꯦ ꯅꯠꯇ꯭ꯔꯦ ꯁꯥꯕꯅ ꯁꯥꯕꯅ ꯅꯣꯡꯁꯤꯁꯨ ꯆꯨꯗꯧꯒꯤ ꯑꯣꯏꯔ ꯃꯥꯜꯂꯦꯕ ꯑꯗꯨꯃꯥꯏꯅ ꯌꯥꯝ ꯑꯣꯡꯆꯥꯛꯅꯔꯒ ꯇꯧꯔꯝꯃꯤꯁꯦ ꯍꯦꯛꯇ ꯂꯩꯕ ꯉꯝꯗꯕꯅꯤ ꯇꯧꯔꯤꯁꯦ ꯏꯔꯨꯖꯅ ꯑꯩꯈꯣꯏꯒꯤꯅꯦ ꯏꯔꯨꯖ ꯏꯔꯨꯖꯅꯅꯦ ꯑꯩꯈꯣꯏꯒꯤ ꯍꯨꯃꯥꯡ ꯇꯥꯔꯛꯄꯗꯣ ꯑꯗꯨꯒꯤ ꯐꯤꯕꯝꯗꯅꯤ ꯌꯧꯕꯩꯅꯤ ꯁꯥꯔꯝꯃꯤꯁꯤ ꯍꯦꯛꯇ ꯐꯖꯅ ꯁꯥꯔꯝꯃꯤ ꯍꯥꯏꯇꯥꯔꯦ ꯑꯗꯨꯗꯩꯗꯤ ꯅꯣꯡꯁꯤ ꯆꯨꯔꯦ ꯅꯣꯡꯁꯤ ꯆꯨꯕꯗꯒꯤꯗꯤ ꯅꯍꯥꯟ ꯑꯩ ꯕ꯭ꯂꯥꯡꯀꯦꯠꯀ ꯀꯩꯅꯣ ꯇꯧꯈꯤꯕꯗꯣ ꯍꯥꯞꯆꯤꯟꯈꯤꯕꯗꯣ ꯄꯨꯊꯣꯛꯑꯒ ꯁꯨꯞꯄꯤꯁꯤꯅꯤ ꯇꯧꯔꯤꯁꯦ ꯑꯗꯒꯤ ꯏꯁꯥꯒ ꯅꯨꯡꯉꯥꯏ ꯇ꯭ꯔꯦ ꯑꯗꯒꯤ ꯑꯏꯤꯡ ꯑꯁꯥꯁꯤꯡꯅꯒ ꯑꯣꯟꯊꯥ ꯑꯣꯟꯁꯤꯟ ꯇꯧꯔꯦꯗꯣ ꯑꯗꯨꯗꯨꯅ ꯃꯑꯣꯡ ꯑꯃꯅꯤ ꯇꯧꯔꯛꯏꯁꯦ ꯑꯗꯨꯅ ꯅꯥꯍꯟꯕ ꯌꯥꯗꯦ ꯅꯪꯁꯨ ꯐꯖ ꯐꯖꯅ ꯆꯥꯕ ꯊꯛꯄꯗꯨ ꯆꯦꯛꯁꯤꯜꯂꯒ ꯌꯦꯡꯉ ꯌꯦꯡꯉꯒ ꯆꯥꯔꯒ ꯑꯗꯨꯃꯥꯏꯅ ꯇꯧꯎ
ꯍꯣꯏ ꯍꯣꯏ ꯑꯩꯁꯨ ꯆꯦꯛꯁꯟꯅꯕ ꯆꯦꯛꯁꯟꯅ ꯀꯟꯅ ꯍꯣꯠꯅꯔꯤ ꯅꯥꯗꯅꯕ ꯑꯩꯁꯨ ꯅꯥꯒꯦ ꯅꯥꯒꯦ ꯇꯧꯔꯛꯇꯅꯕ ꯍꯧꯖꯤꯛꯁꯦ ꯋꯦꯗꯔꯁꯦ ꯑꯃꯨꯛ ꯈꯪꯁꯥ ꯁꯥ ꯑꯃꯨꯛ ꯈꯪꯉꯤ ꯏ ꯇꯧꯕꯁꯤꯗ ꯏꯁꯥꯁꯦ ꯅꯨꯡꯉꯥꯏꯇ꯭ꯔꯦꯕ ꯑꯣ ꯅꯪꯁꯨ ꯆꯦꯛꯁꯤꯟꯅ ꯂꯩꯑꯣ ꯍꯥꯏꯗꯤ ꯅꯥꯕꯗꯣ ꯐꯖꯅ ꯐꯍꯜꯂꯣ ꯑꯗꯨꯒ ꯍꯌꯦꯡ ꯐꯔꯀꯥꯟꯗ ꯀꯔꯤ ꯀꯔꯤꯅꯣꯗꯅ ꯆꯥꯕ ꯊꯛꯄ ꯌꯥꯕ ꯄꯨꯔꯒ ꯂꯥꯛꯑꯒꯦ ꯀꯔꯤ ꯀꯔꯤ ꯆꯥꯅꯤꯡꯒꯦ ꯍꯥꯏꯔꯛꯑꯣ
ꯐꯔꯦ ꯐꯔꯦ ꯑꯩꯁꯨꯅꯦ ꯍꯥꯏꯔ ꯀꯦꯛꯄ ꯑꯝꯗ ꯐꯖꯅ ꯏꯁ ꯏꯁꯥꯖꯦ ꯑꯃꯝꯇ ꯀꯟꯈꯠꯍꯜꯂꯒꯅꯦ ꯐꯖꯅ ꯑꯝꯇ ꯇꯧꯔꯤꯒꯦ ꯑꯗꯨꯒꯅꯦ ꯍꯥꯏꯔꯛꯀꯦ ꯅꯪꯉꯣꯟꯗ ꯆꯥꯅꯤꯡꯕ ꯃꯈꯩꯗꯁꯨ ꯑꯩ ꯐꯖꯅ ꯍꯥꯏꯔꯛꯀꯦ ꯍꯣꯏ ꯍꯣꯏ ꯐꯔꯦ ꯅꯪꯁꯨ ꯅꯨꯃꯤꯗꯥꯡ ꯋꯥꯏꯔꯝꯒꯤ ꯊꯕꯛ ꯏꯪꯈꯥꯡ ꯂꯣꯏꯁꯤꯟꯖꯔꯣꯀꯣ ꯑꯩꯁꯨ ꯑꯣꯏꯅ ꯊꯕꯛ ꯈꯔ ꯌꯦꯡꯉꯨꯔꯤꯒꯦ
ꯍꯣꯏ ꯍꯣꯏ ꯍꯣꯏ ꯑꯥꯎ ꯑꯥꯎ